ꯍꯜꯂꯣ ꯑꯥ
ꯅꯨꯡꯉꯥꯏꯔꯤꯕ꯭ꯔꯣ
ꯍꯣꯏ ꯅꯨꯡꯉꯥꯏꯔꯤꯌꯦ
ꯑꯣ ꯀꯔꯤ ꯀꯔꯤ ꯊꯕꯥꯛ ꯇꯧꯔꯒ
ꯑꯁ ꯊꯕꯛ ꯇꯧꯗꯦ ꯁ꯭ꯀꯨꯜ ꯀꯥꯔ ꯂꯩꯕꯅꯦ
ꯑꯣ
ꯅꯥ
ꯊꯣꯡꯈ꯭ꯔꯕ꯭ꯔꯣ
ꯍꯣꯏ ꯊꯣꯡꯉꯒ ꯂꯩꯌꯦ
ꯑꯦ ꯀꯔꯤ ꯌꯦꯟꯁꯥꯡ ꯊꯣꯡꯕ꯭ꯔꯥ ꯐꯤꯇꯤ ꯁꯤꯔꯅꯦ
ꯍꯦꯟꯖꯥꯡ ꯍꯖꯥꯡ ꯊꯣꯡꯕꯗꯤ ꯍꯥꯎꯗ꯭ꯔꯤꯦ
ꯑꯥꯎ
ꯅꯣꯏꯗꯤ ꯀꯔꯤ ꯇꯧꯔꯤꯅꯣ
ꯑꯩꯗꯤ ꯆꯥꯛ ꯆꯥꯔꯒ ꯍꯧꯖꯤꯛꯇꯤ ꯆꯥꯛ ꯆꯥꯕ ꯂꯣꯏꯔꯦ
ꯑꯣ ꯀꯩ ꯃꯊꯦꯜ ꯆꯥꯔꯒꯦ
ꯇꯔꯒ
ꯑꯣ
ꯍꯣꯔꯦꯟ ꯗꯨꯅꯥ
ꯑ ꯑꯥ
ꯑ ꯉꯁꯤ ꯀ꯭ꯔꯤ ꯀ꯭ꯔꯤ ꯊ ꯊꯕꯛ ꯇꯩꯒꯗꯕꯅꯣ
ꯌꯨꯝꯗ ꯑꯗꯨꯝ ꯂꯩꯒꯅꯤꯌꯦ
ꯈꯣ ꯑ ꯅꯨꯡ ꯆꯨꯕ꯭ꯔꯥ ꯑ ꯈꯣꯏꯔꯣꯝꯗꯁꯨ ꯑꯗꯨꯝ ꯅꯣꯡ ꯆꯨꯔꯥ ꯂꯩ ꯑꯥꯎ ꯑꯥꯎ ꯑꯩꯈꯣꯏꯔꯣꯝꯗꯁꯨ ꯆꯨꯔꯥ ꯂꯩꯌꯦ
ꯑꯣ ꯍꯖꯤ ꯀꯣ
ꯍꯧꯖꯤꯀꯥꯟ ꯍꯣꯏ ꯑ ꯎꯝ ꯏꯪꯈꯣꯜ ꯅꯈꯣꯏꯗꯤ ꯏꯪꯈꯣꯜ ꯂꯩꯕ꯭ꯔꯥ
ꯏꯡꯈꯣꯟ ꯑꯩꯗꯤ ꯌꯨꯝꯗ ꯅꯠꯇꯦꯌꯦ ꯍꯧꯖꯤꯛꯇꯤ
ꯑꯥ
ꯕꯔꯥꯗ ꯂꯩꯕ ꯑꯗꯨꯒꯤ
ꯑ ꯑꯣ ꯍ ꯚꯥꯔꯗ ꯂꯩꯔꯁꯨ ꯃꯣꯏꯒꯤ ꯖꯒꯥ ꯂꯩꯔꯗꯤ ꯑꯗꯨꯝ ꯏꯪꯈꯣꯜ ꯇꯧꯒꯦ ꯍꯥꯏꯅ ꯑꯗꯨꯝ ꯇꯧꯕ ꯌꯥꯏꯗꯥ
ꯑ ꯃꯣꯏ ꯃꯣꯏ ꯃꯣꯏꯗꯣ ꯀꯩ ꯍꯥꯏ ꯖꯒꯥꯗꯣ ꯄꯤꯛꯑꯦ ꯑꯗꯨꯒꯤ ꯃꯣꯏ ꯃꯣꯏ ꯈꯛꯇ ꯇꯧꯔ ꯂꯩꯌꯦ ꯎ
ꯑꯦ ꯑꯦ ꯍꯣꯏ ꯍꯣꯏ ꯍꯣꯏ ꯑꯦ ꯂꯩꯒꯨꯝꯕ ꯌꯥꯝꯕ꯭ꯔꯥ ꯍꯥꯏꯅ ꯅꯈꯣꯏꯗ
ꯂꯩꯒꯨꯝꯕꯗꯤ ꯌꯥꯎꯗꯦꯗ ꯑꯗꯨ ꯈꯤꯇꯪ ꯈꯤꯇꯪꯗꯤ
ꯑꯥ ꯑꯦ
ꯅꯣꯏꯠ ꯅꯣꯏꯗꯤ ꯅꯨꯡꯉꯥꯏꯔꯤꯕ꯭ꯔꯣ
ꯍꯣꯏ ꯑꯗꯨꯝ ꯅꯨꯡꯉꯥꯏꯌꯦ ꯍꯥꯏꯕ ꯇꯥꯔꯦ ꯍꯧꯖꯤꯛꯇꯤ ꯑ ꯑꯅꯥꯕ ꯂꯩꯇ꯭ꯔꯗꯤ ꯑꯗꯨꯝꯅꯨꯡ ꯅꯨꯉꯏꯌꯦ ꯍꯥꯏꯕ ꯇꯥꯔꯦꯗ
ꯎꯝ
ꯅ ꯑꯩꯌꯣ ꯑꯗꯨꯝ ꯌꯨꯝꯗ ꯑꯣ ꯌꯨꯝꯗ ꯂꯩꯔꯗꯤ ꯀꯔꯤ ꯀꯔꯤ ꯊꯕꯛ ꯇꯧꯕ꯭ꯔꯥ ꯐꯤꯒꯣꯏꯁꯨ ꯁꯥꯕ꯭ꯔꯥ
ꯑ ꯁꯥꯗꯦ
ꯑꯥ ꯑꯗꯨ ꯐꯤ ꯁꯥꯕ ꯍꯥꯏꯕꯁꯤꯡꯗꯤ ꯌꯥꯝ ꯅꯨꯡꯉꯥꯏꯅꯦ ꯐꯤ ꯖꯠ ꯖꯠ ꯁꯥꯊꯣꯔꯒ
ꯎꯝ ꯑꯩꯗꯤ ꯁꯥꯕ ꯍꯩꯇꯦ
ꯑꯣ ꯑꯩꯁꯨ ꯐꯤ ꯁꯥꯕ ꯍꯥꯏꯕ ꯃꯤꯕꯨꯗꯤ ꯑꯩꯒꯤ ꯐꯤ ꯃꯆꯥ ꯁꯥꯕꯤꯌꯣ ꯍꯥꯏꯅ ꯍꯥꯡꯅꯤꯡꯕ
ꯑꯣ
ꯑ ꯑꯗꯨ
ꯅꯗꯤ ꯆꯥꯛ ꯆꯥꯛ ꯍꯤꯟꯆꯡ ꯊꯣꯡꯔꯕꯣ
ꯍꯣꯏ ꯆꯛ ꯏꯟꯁꯥꯡ ꯊꯣꯡꯔꯒ ꯍꯧꯖꯤꯛꯃꯛ ꯂꯩ ꯆꯥꯔꯦ ꯑꯩꯗꯤ ꯌꯥꯝ ꯆꯥꯈ꯭ꯔꯥꯕꯅꯦ
ꯑꯣ
ꯥꯆꯥꯛ ꯏꯟꯁꯥꯡ ꯑꯗꯨ ꯃꯔꯦꯟ ꯃꯅꯥꯒ ꯎꯁꯣꯏꯒ ꯊꯣꯡꯔꯒ ꯃꯔꯣꯛ ꯀꯔꯤꯅꯣ ꯑꯃ ꯋꯥꯏꯈꯨꯅ ꯆꯦꯄꯄꯤꯕꯥ ꯑꯃꯣꯛ ꯃꯦꯅꯤꯡꯉꯥꯏ ꯑꯗꯨ ꯂꯒꯥ
ꯎꯝ
ꯃꯔꯨꯞ ꯃꯦꯜꯒ ꯌꯥꯝꯅ ꯆꯥꯈ꯭ꯔꯅꯤ
ꯑꯣ ꯍꯥꯎꯔꯝꯅꯤꯅꯦ ꯑꯗꯨꯗꯤ
ꯎꯝ ꯍꯥꯎꯋꯦ ꯌꯝ ꯍꯥꯎꯋꯦ ꯀꯪꯂꯥꯡꯒꯨꯝꯅ ꯑꯗꯨꯝ ꯍꯧꯕ ꯅꯨꯃꯤꯠꯇꯗꯤ ꯌꯥꯝ ꯌꯥꯝ ꯇꯥꯔꯤꯅꯦ ꯑꯩꯁꯨ ꯆꯥꯕꯟꯠꯇ꯭ꯔꯣ ꯍꯥꯏꯗꯕꯒꯤꯀꯣ ꯌꯥꯝ ꯌꯥꯝ ꯆꯥꯔꯕꯅꯦ ꯑꯗꯨ ꯎꯝ ꯍꯧꯖꯤꯛꯀꯥꯟ ꯀꯔꯤ ꯀꯔꯤ ꯏꯟꯁꯥꯡꯅ ꯍꯦꯟꯅ ꯍꯕ꯭ꯔꯣ ꯅꯪꯒꯤꯗꯃ
ꯑꯁ ꯑꯩꯗꯤ ꯁꯥꯒꯨꯝꯕꯅ ꯍꯥꯎꯋꯤꯗ
ꯍꯣꯏꯅꯦ ꯁꯥꯗꯤ ꯃꯤ ꯌꯥꯝꯒꯤꯗ ꯃꯥꯜ ꯑꯥ ꯑꯥ ꯁꯥꯅ ꯍꯥꯎꯋꯦꯅꯦ ꯍꯣꯏ ꯑꯥꯎ ꯍꯣꯏ ꯍꯣꯏ ꯁꯥ ꯆꯥꯕꯗꯤ
ꯎꯝ ꯍꯥꯎꯕꯨꯗꯤ ꯋꯦ ꯑꯗꯨ ꯅꯤꯇꯤ ꯁꯥꯇ꯭ꯔꯗꯤ ꯎꯝ ꯑꯃꯨꯛ ꯑꯩꯈꯣꯏꯒꯤ ꯏꯟꯀꯥꯝꯗꯒꯤ ꯏꯟꯀꯝꯅꯦ ꯌꯥꯝꯗ꯭ꯔꯗꯤ ꯑꯗꯨꯁꯨ ꯌꯥꯗꯕꯒꯤ ꯒꯤꯅꯦ ꯑꯗꯨꯝꯁꯅ ꯆꯥꯕꯗꯤ ꯍꯥꯎꯕꯗꯤ ꯍꯥꯎꯋꯦꯗ ꯍꯛꯆꯥꯡꯁꯨ ꯐꯒꯅꯤꯗ ꯑꯗꯨ ꯑꯩꯈꯣꯏ ꯁꯥ ꯆꯥꯕ ꯅꯨꯃꯤꯗꯗꯤ ꯀꯟꯕꯨꯗꯤ ꯀꯟꯕꯒꯨꯝ ꯇꯧꯋꯦꯗ ꯍꯦ ꯍꯦ ꯍꯦ
ꯍꯣꯏ ꯑꯗꯨꯃꯥꯏꯅ ꯇꯧꯋꯦ
ꯎꯝ ꯑꯗꯨ ꯅꯣꯢꯔꯣꯝꯗꯤ ꯌꯦꯟꯒꯨꯝꯕ ꯍꯥꯥ
ꯀꯩꯗꯧꯔꯤ ꯅꯣꯏꯗꯤ ꯊꯕꯛ ꯀꯔꯤ ꯀꯔꯤ ꯊꯕꯛ ꯇꯧꯔꯤꯅꯣ
ꯑꯩꯈꯣꯏꯅ ꯎꯝ ꯀꯊꯤꯟꯗꯒꯨꯝꯕ ꯐꯃꯦ ꯃꯔꯛ ꯃꯔꯛꯇ ꯑꯗꯨꯝ ꯌꯨꯝꯗ ꯂꯩꯔꯗꯤ ꯑꯉꯥꯡꯁꯤꯡꯕꯨ ꯈꯔ ꯈꯔ ꯂꯥꯏꯔꯤꯛꯗꯨ ꯇꯝꯃꯦ ꯑꯗꯨꯅꯤꯗ ꯑꯩꯈꯣꯏꯒꯤ ꯊꯕꯛ ꯍꯥꯏꯕꯁꯦ ꯏꯪꯈꯣꯟꯗ ꯈꯔ ꯈꯔ ꯆꯦꯡꯉꯦ
ꯎꯝ
ꯊꯕꯛꯇꯤ ꯑꯗꯨꯝ ꯌꯥꯝꯃꯤꯗ
ꯎꯝ
ꯀꯅ ꯅꯣꯏꯗꯤ
ꯑꯩꯈꯣꯏꯗꯤ ꯁ꯭ꯀꯨꯜ ꯀꯥꯔꯒ ꯂꯩꯕꯅꯦ ꯁ꯭ꯀꯨꯜ ꯀꯥꯔꯒ ꯂꯩꯕꯅꯦꯕ
ꯑꯥ ꯑ ꯑꯣ ꯀ꯭ꯂꯥꯁ ꯀꯌꯥ ꯇꯥꯝꯕ꯭ꯔꯣ
ꯀ꯭ꯂꯥꯁ ꯇ꯭ꯨꯋꯦꯞ
ꯑꯣ ꯀ꯭ꯂꯥꯁ ꯇ꯭ꯨꯋꯦꯞꯚꯁꯤ ꯁꯥꯢꯟꯁ ꯂꯧꯕ꯭ꯔꯥ ꯑ ꯁꯥꯏꯟꯁ ꯂꯥꯎꯕ꯭ꯔꯥ ꯑꯔꯠꯁ ꯂꯥꯎꯕ꯭ꯔꯥ
ꯁꯥꯏꯟꯁ ꯂꯧꯋꯦꯕ
ꯀꯣꯃꯔꯁ ꯂꯧꯔꯒ
ꯁꯥꯏꯟꯁ ꯂꯧꯋꯦꯕ
ꯑꯣ ꯁꯥꯏꯟꯁꯗꯤ ꯌꯥꯝ ꯐꯕꯅꯦ ꯑꯗꯨꯗꯤ ꯀꯥꯟꯅ ꯂꯥꯢꯔꯤꯛ ꯇꯥꯝꯃꯣ ꯀꯥꯟꯅ ꯄꯥꯎ ꯀꯣ ꯎꯝ
ꯑꯥ
ꯑꯗꯨꯒ ꯔꯤꯖꯥꯟꯁꯦ ꯍꯣꯏ ꯄꯤꯆꯤ ꯐꯖꯕ ꯊꯣꯛꯅꯤꯡꯉꯥꯏ ꯇꯧꯋꯣ
ꯍꯣꯏ ꯍꯣꯏ
ꯂꯂꯔꯤ ꯇꯉ ꯑꯥ ꯃꯇꯝꯁꯦ ꯌꯥꯝ ꯅꯨꯡꯉꯥꯏꯕꯅꯦ ꯑꯩꯈꯣꯏꯗꯤ ꯍꯧꯖꯤꯛꯇꯤ ꯂꯥꯏꯔꯤꯛ ꯂꯥꯢꯔꯤꯛ ꯇꯥꯝꯕ ꯃꯇꯝꯗ ꯊꯕꯛ ꯈꯛꯇ ꯇꯧꯈ꯭ꯔꯕꯅꯤꯅ
ꯎꯝ ꯅꯪꯗꯤ ꯅꯆꯥ ꯀꯌꯥ ꯁꯨꯔꯕꯣ
ꯑꯩꯒꯤ ꯏꯆꯥꯁꯤ ꯑꯍꯨꯝ ꯁꯨꯔꯦ
ꯅꯨꯄꯤ ꯀꯌꯥꯅꯣ ꯅꯨꯄꯥ ꯀꯌꯥꯅꯣ
ꯅꯨꯄꯥ ꯑꯃ ꯅꯨꯄꯤ ꯑꯅꯤ
ꯅꯣꯏ ꯅꯪꯒꯤ ꯅꯆꯥꯁꯤꯡꯗꯤ ꯌꯥꯝ ꯆꯥꯎꯔꯝꯒꯨꯅꯤꯀꯣ
ꯍꯣꯏ ꯀ꯭ꯂꯥꯁ ꯑꯦꯂꯦꯚꯦꯟ ꯇꯝꯕ ꯂꯩꯔꯦ ꯑꯍꯥꯟꯕꯁꯤ ꯈꯔ ꯆꯥꯎꯊꯣꯛꯈ꯭ꯔꯦ ꯑꯉꯥꯡꯗꯤ
ꯑꯝ
ꯁꯣꯝꯗꯗꯤ ꯑꯉꯥꯡ ꯑꯣꯏꯔꯤ
ꯑꯣ ꯑꯣ ꯐꯩꯌꯦꯅꯦ
ꯢꯆꯥꯅ ꯢꯆꯥꯅ ꯑꯩꯕꯨꯁꯨ ꯅꯨꯡꯉꯥꯏꯍꯜꯂꯒ ꯂꯩꯕꯅꯤꯗ
ꯑꯣ ꯐꯩꯌꯦ ꯐꯩꯌꯦ ꯅꯣꯏꯁꯤ ꯅꯣꯏꯗꯤ ꯇꯌꯦꯕ ꯇꯏꯌꯦ ꯇꯥꯏꯌꯦ
ꯑ ꯍꯦꯜꯂꯣ
ꯍꯜꯂꯣ
ꯁꯣꯔꯤ
ꯅꯪꯒꯤ ꯅꯦꯠꯋꯛꯁꯦ ꯌꯥꯝ ꯐꯠꯇꯕ ꯃꯥꯜꯂꯦꯗ
ꯍꯜꯂꯣ ꯇꯥꯗꯕ꯭ꯔꯣ